ꯀꯃꯥꯏ ꯀꯃꯥꯏꯅ ꯇꯧꯔꯤ ꯁꯦꯡꯉꯦ ꯁꯦꯡꯉꯦꯕ ꯑꯩꯒꯤꯗꯤ ꯁꯦꯡꯕ
ꯁꯦꯡꯉꯦ ꯁꯦꯡꯉꯦ ꯍꯣꯔꯦꯜ ꯅꯣꯏ ꯁꯨꯝꯃ ꯂꯑꯒꯦ ꯍꯥꯏꯔꯣ
ꯍꯣꯏ ꯍꯣꯏ ꯀꯃꯥꯏ ꯀꯃꯥꯏꯅ ꯇꯧꯔꯤꯒꯦꯕ꯭ꯔꯣ
ꯑꯝ ꯆꯨꯡ ꯃꯅꯨꯡꯉꯥꯏꯔꯤ ꯊꯕꯛꯇꯤ ꯇꯧꯗꯦꯗ ꯑꯣꯏꯔꯁꯨ
ꯆꯥꯛꯇꯤ ꯆꯥꯔꯕ꯭ꯔꯣ
ꯆꯥꯛ ꯆꯥꯔꯦ ꯅꯪꯁꯨ ꯆꯥꯔꯝꯅꯤꯅ ꯍꯧꯖꯤꯛꯇꯤ
ꯆꯥꯔꯦꯗ ꯍꯧꯖꯤꯛꯇꯤ
ꯎꯝ ꯐꯨꯠꯂꯣ ꯌꯦꯡꯒꯦꯔꯣ ꯐꯨꯂꯨ ꯉꯥꯏꯔꯦꯀꯣ
ꯌꯦꯡꯗ꯭ꯔꯦꯗ ꯍꯌꯦꯡꯒꯤ ꯑꯣꯏꯅ ꯌꯦꯡꯉꯒꯦꯗ ꯉꯁꯤꯒꯤꯗꯤ ꯌꯦꯡꯗ꯭ꯔꯥ
ꯑꯦ
ꯊꯦꯡꯁꯨ ꯊꯦꯡꯉꯦ ꯍꯌꯦꯡꯗꯤ ꯕ꯭ꯔꯥꯖꯤꯜꯒ ꯖꯄꯥꯟꯒ ꯂꯩꯌꯦꯗꯅ
ꯑ ꯀꯔꯝꯕ ꯀꯔꯝꯕ ꯇꯤꯝ ꯁꯞꯄꯣꯔꯠ ꯇꯧꯒꯦꯔꯥ ꯍꯌꯦꯡꯒꯤꯗꯤ
ꯑꯩꯗꯤ ꯕ꯭ꯔꯣ ꯉꯁꯤ ꯍꯟꯗꯛꯀꯤ ꯋꯥꯔꯜ ꯀꯞꯁꯦ ꯑꯩꯁꯦ ꯅꯃꯥꯔꯁꯦ ꯅꯨꯡꯁꯤꯕꯁꯨ ꯅꯨꯡꯁꯤꯔꯕꯀꯣ ꯑꯩꯁꯦ ꯑꯁꯦꯡꯕꯗꯤ ꯃꯦꯁꯤꯒꯤ ꯐꯦꯟ ꯑꯣꯏꯗꯣꯏꯅꯦꯕꯀꯣ ꯑꯗꯣ ꯅꯤꯃꯥꯔꯁꯦ ꯍꯥꯥ
ꯃꯦꯁꯤꯒꯤ ꯐꯦꯟꯅꯤ ꯑꯣꯏꯗꯤ ꯑꯣꯏꯌꯦ ꯑꯗꯣ ꯍꯥꯏ ꯍꯌꯡ ꯖꯄꯥꯟꯒꯤ ꯑ ꯍꯌꯦꯡꯒꯤ ꯖꯄꯥꯟꯒꯤ ꯇꯧꯔꯒꯦ
ꯑꯗ ꯑꯩ ꯑꯩ ꯍꯥꯏꯔꯛꯀꯦ ꯃꯕꯕꯣ ꯑꯗꯣ ꯍꯟꯗꯛꯁꯦ ꯕ꯭ꯔꯥꯖꯤꯜꯁꯦ ꯑꯣꯏꯅ ꯇꯧꯔꯒꯦꯅ ꯈꯟꯕꯅꯦꯕ ꯀꯣ ꯈꯪꯕ꯭ꯔ ꯑꯗꯣ ꯑꯩꯅ ꯇꯧꯔꯤꯁꯦ ꯖꯄꯥꯟꯒꯤ ꯁꯥꯟꯅꯔꯗꯤ ꯖꯄꯥꯟ ꯑꯣꯏꯅ ꯇꯧꯕꯀꯣ ꯖꯄꯥꯟ ꯑꯗꯣ ꯍꯟꯗꯛꯁꯦ ꯕ꯭ꯔꯥꯖꯤꯜꯒ ꯖꯄꯥꯟꯒ ꯇꯥꯔꯦꯗꯅ ꯑꯗꯣ ꯑꯩꯅ ꯖꯄꯥꯟꯖꯦ ꯇꯧꯕꯒꯦꯅꯗꯤ ꯈꯜꯂꯦ ꯑꯗꯣ ꯑꯩꯅ ꯊꯥꯖꯕꯗꯤ ꯖꯄꯥꯟꯁꯦ ꯉꯝꯒꯅꯤꯅ ꯊꯥꯖꯔꯦ ꯖꯄꯥꯟꯁꯦ ꯍꯟꯗꯛ ꯇꯧ
ꯑꯅꯦ ꯑꯍꯥꯟꯕ ꯑꯍꯥꯟꯕ ꯅꯣꯀꯥꯛꯇ ꯖꯄꯥꯟꯗꯣ ꯀꯩꯩꯅꯣꯃ ꯎꯝꯅꯦ ꯍꯧꯖꯤꯛ ꯕ꯭ꯔꯥꯖꯤꯜ ꯊꯦꯡꯅꯗ꯭ꯔꯗꯤ ꯐꯕ
ꯑꯗꯨꯅꯦ ꯑꯗꯨ ꯑꯗꯨꯗ ꯁꯣꯏꯔꯦꯕ ꯍꯥꯏꯗꯤ ꯁꯞꯄꯣꯔꯠ ꯇꯧꯔꯤꯕ ꯑꯗꯨ ꯃꯌꯥꯝꯗꯣ ꯕ꯭ꯔꯥꯖꯤꯜ ꯂꯣꯏꯅ ꯇꯧꯔꯅꯦ ꯑꯗꯨꯒ ꯖꯄꯥꯟꯖꯨ ꯇꯧꯔꯅꯦꯕ ꯏꯟꯗꯤꯌꯥꯒꯤ ꯃꯆꯥ ꯃꯌꯥꯝꯁꯤꯗꯤ ꯗꯨꯅ ꯈꯣꯏꯗꯤ ꯖꯄꯥꯟ ꯑꯩꯗꯤ ꯖꯄꯥꯟ ꯑꯣꯏꯅ ꯁꯞꯄꯣꯔꯠ ꯇꯧꯔꯒꯦꯅ ꯈꯜꯂꯦ
ꯑꯩꯁꯤ ꯍꯌꯦꯡꯗꯤ ꯖꯄꯥꯟ ꯇꯧꯔꯅꯤ
ꯑꯗꯨꯅꯦ
ꯃꯤꯁꯤ ꯃꯦꯁꯤꯒꯤ ꯄꯣꯔꯇꯨꯒꯜꯗꯣ ꯉꯝꯃꯗꯤ ꯑꯥꯔꯖꯦꯟꯇꯤꯅꯥ ꯊꯦꯡꯅꯕ ꯆꯥꯟꯁ ꯂꯩꯕꯗ ꯃꯣꯏꯅ ꯃꯥꯡꯍꯟꯒ꯭ꯔꯦ
ꯎꯝ
ꯑꯃꯔꯛꯇꯤ ꯊꯦꯡꯅꯥꯜ ꯊꯦꯡꯅꯂꯣꯒꯦꯗꯦ ꯍꯟꯗꯛꯀꯤꯗꯤ ꯁꯦꯡꯕꯗꯤ
ꯑꯗꯨꯅꯦ ꯑꯗꯨꯅꯦ
ꯍꯪꯗꯦ ꯑꯗꯨꯃꯥꯥꯏ ꯊꯣꯡꯉꯦ
ꯑꯩꯗꯤ ꯕ꯭ꯔꯣꯗꯤ ꯕ꯭ꯔꯣꯗꯤ ꯃꯦꯁꯤ ꯃꯦꯁꯤ ꯇꯧꯕ꯭ꯔꯣ
ꯃꯦꯁꯤꯅꯤ ꯃꯦꯁꯤꯅꯤ ꯑꯗꯨꯒꯤꯅꯤ ꯏꯕꯥꯅꯤ ꯌꯦꯠꯅ ꯌꯦꯠꯅꯅꯤꯡꯉꯥꯏ ꯂꯩꯇ꯭ꯔꯤꯕꯥꯏ
ꯑꯗꯅꯦ ꯑꯩꯩꯅ ꯆꯜꯂꯤꯖꯦ ꯑꯩꯅ ꯇꯜꯂꯤꯖꯦ ꯑꯈꯣꯏ ꯍꯥꯏꯗꯤ ꯃꯦꯁꯤ ꯐꯦꯟ ꯈꯔꯗꯤ ꯃꯦꯁꯤ ꯐꯦꯟꯕꯨꯗꯤ ꯐꯩꯌꯦꯕꯀꯣ ꯄꯣꯔꯇꯨꯒꯜꯒꯤ ꯐꯦꯟꯗꯣ ꯑꯁ ꯅꯣꯏ ꯔꯣꯅꯥꯜꯗꯣ ꯐꯦꯟꯗꯣ ꯑꯁ ꯑꯩ ꯅꯍꯥꯟꯃꯨꯛꯁꯨ ꯊꯦꯡꯅꯔꯦꯕ
ꯑꯇꯣꯛ ꯇꯣꯛꯄ ꯑꯗꯨꯅꯦ ꯋꯥꯔꯤ ꯁꯥ ꯋꯥꯔꯤ ꯁꯥꯕ ꯀꯥꯟꯗ ꯃꯣꯏꯕꯨ ꯅꯨꯡꯉꯥꯏꯇꯕ ꯃꯥꯗꯤ ꯅꯤꯗ ꯍꯥꯏꯔꯒ ꯑꯣꯏ ꯅꯝ ꯉꯝꯃ꯭ꯔꯒ ꯂꯩꯔꯒ ꯑꯗꯨꯝ ꯉꯝꯍꯟꯒ꯭ꯔꯗꯤ ꯍꯣꯏ ꯅꯣꯏ ꯉꯝꯒ꯭ꯔꯦ ꯍꯥꯏꯔꯗꯤ ꯌꯥꯕ ꯃꯣꯏꯗꯤ ꯉꯝꯔꯁꯨ ꯌꯥꯗꯦꯕ
ꯑꯗꯨꯅꯦ ꯃꯣꯏ ꯅꯍꯥꯟ ꯎꯁꯕꯦꯀꯤꯁꯇꯥꯟꯒ ꯁꯥꯟꯅꯕꯗꯣ ꯃꯣꯏꯅ ꯁꯥꯟꯅꯔꯤꯗꯣ ꯔꯣꯅꯥꯜꯗꯣꯗꯨ ꯒꯣꯜ ꯑꯃꯈꯇꯅꯦꯕ ꯆꯜꯂꯤꯗꯣ ꯉꯔꯥꯡ ꯉꯁꯤ ꯉꯁꯥꯏ ꯑꯌꯨꯛ ꯀꯤ ꯃꯦꯠꯆꯇꯣ ꯌꯦꯡꯕ꯭ꯔ ꯕ꯭ꯔꯣ ꯋꯥꯟ ꯁꯕꯦꯟ ꯊꯥꯔꯇꯤꯒꯤꯗꯣ
ꯑꯩ ꯑꯌꯨꯛꯀꯤꯗꯤ ꯗꯨꯝ ꯌꯦꯡꯉꯤ
ꯉꯁꯥꯏ ꯉꯁꯥꯏ ꯑꯩ ꯌꯦꯡꯉꯦꯕꯀꯣ ꯃꯣꯏ ꯃꯤꯁ ꯑꯗꯨꯅꯦ ꯍꯣꯏ ꯀꯩꯅꯣꯒꯤ ꯑꯥꯔꯖꯦꯟꯇꯤꯅꯥꯒꯤꯗꯣ ꯑꯁ ꯃꯤꯁꯤꯗꯣ ꯃꯦꯁꯤꯗꯣ ꯀꯣꯟꯅ ꯆꯪꯉꯛꯄꯅꯦꯕ ꯑꯗꯨ ꯒꯣꯜ ꯑꯃꯗꯤ ꯆꯜꯂꯦꯗꯅ
ꯆꯜꯂꯦ ꯑꯗꯨꯅꯦ ꯑꯩꯗꯤ ꯃꯣꯏ ꯒꯣꯜ ꯑꯅꯤ ꯆꯟꯒ꯭ꯔꯝꯅꯤꯅ ꯇꯞꯅ ꯁ꯭ꯅꯥ ꯁ꯭ꯅꯥꯔꯒꯦꯔ ꯍꯥꯏꯔꯒ ꯆꯥꯥꯟꯁ ꯐꯪꯗꯦꯍꯦ ꯆꯟꯒ꯭ꯔꯦꯅꯦ
ꯑꯗꯨꯅ ꯑꯗꯨꯝ ꯇꯧꯔꯤꯕ ꯃꯦꯁꯤꯗꯤ ꯑꯗꯨꯝ ꯍꯥꯏꯗꯤ ꯐ꯭ꯔꯤꯗ ꯊꯥꯗꯣꯛꯇꯦꯕ ꯑꯗꯨꯝ ꯔꯣꯅꯥꯜꯗꯣꯗꯤ ꯀꯥꯏꯗꯒꯤ ꯑꯗꯨꯒꯨꯝꯕ ꯋꯥꯔꯤꯗꯣ ꯁꯥꯟꯅꯔꯛꯑꯗꯤ ꯃꯦꯁꯤꯅ ꯑꯗꯨꯝ ꯍꯦꯜꯂꯛꯀꯅꯦꯕ ꯃꯣꯏ ꯃꯣꯏꯖꯨ ꯈꯪꯉꯦ ꯑꯗꯣ ꯃꯣꯏꯖꯨ ꯈꯪꯉꯦ ꯃꯦꯁꯤꯅ ꯍꯦꯟꯅꯦ ꯍꯦꯜꯂꯦ ꯍꯥꯏꯕ ꯑꯗꯣ ꯃꯣꯏ ꯑꯗꯨꯝ ꯌꯦꯜꯂꯀꯅꯦꯕ
ꯌꯥꯅꯤꯡꯗꯕ ꯆꯥꯡꯅ ꯃꯣꯏꯖꯦ ꯏꯗ ꯏꯗ ꯂꯩꯔꯦ
ꯑꯗꯤ ꯋꯦꯜꯀꯞ ꯍꯣꯏ ꯋꯥꯔꯜ ꯀꯞꯁꯦ ꯑꯩꯈꯣꯏꯒꯤꯗꯤ ꯅꯠꯇꯦ ꯑꯩꯈꯣꯏ ꯁꯥꯟꯅꯁꯨ ꯁꯥꯟꯅꯗꯦꯀꯣ ꯈꯣꯏꯒꯤ ꯀꯟꯇ꯭ꯔꯤꯁꯦ ꯑꯗꯣ ꯑꯗꯨ ꯑꯣꯏꯔꯁꯨ ꯍꯣꯏ ꯅꯨꯡꯉꯥꯏꯅꯗꯕꯗꯤ ꯂꯩꯕꯨꯗꯤ ꯂꯩꯌꯦ ꯑꯗꯨꯣ ꯂꯩ ꯂꯩꯇ꯭ꯔꯁꯨ ꯌꯥꯗꯤ ꯌꯥꯕꯅꯦ ꯑꯗꯨ ꯑꯣꯏꯁꯨ ꯃꯣꯏꯅ ꯍꯧꯔꯛꯄꯅꯦ ꯅꯠꯇ꯭ꯔꯥ
ꯑꯋꯅꯦ ꯃꯣꯏꯅ ꯑꯩꯈꯣꯏꯅ ꯍꯥꯏꯕꯗꯤ ꯑꯩꯈꯣꯏꯗꯤ ꯔꯣꯅꯥꯜꯗꯣꯁꯨ ꯍꯩꯇꯦꯕ ꯅꯠꯇꯦ꯫ ꯑꯩꯈꯣꯏꯅ ꯍꯥꯏꯕꯗꯤ ꯃꯦꯁꯤꯗꯤ ꯃꯦꯁꯤꯗꯤꯅ ꯑꯗꯨꯅ ꯃꯦꯁꯤꯅ ꯈꯔ ꯁ꯭ꯅꯥꯕ ꯇꯣꯉꯥꯟꯕꯗꯣ ꯔꯣꯅꯥꯜꯗꯣꯒꯤ ꯌꯦꯡꯉꯗꯤ ꯆꯍꯤꯗ ꯌꯦꯡꯉꯁꯨ ꯑꯗꯨꯝ ꯑꯦ ꯀ꯭ꯔꯤꯕ ꯇ꯭ꯔꯨꯐꯤ ꯑꯃ ꯌꯦꯡꯉꯒꯗ ꯃꯥꯅ ꯍꯦꯜꯂꯦꯕ ꯍꯧꯖꯤꯛꯇꯤ
ꯍꯦꯜꯂꯩꯕ ꯃꯣꯏꯅꯥ ꯃꯣꯏꯅꯥ ꯀꯂꯤꯖꯦ ꯒꯣꯜ ꯁ꯭ꯀꯣꯔ ꯇꯧꯕ ꯑꯗꯨꯒꯨꯝꯕ ꯔꯣꯅꯥꯜꯗꯣꯒꯤ ꯒꯣꯜ ꯃꯌꯥꯝꯗ ꯌꯦꯡꯉꯨꯅꯦ ꯑꯁ ꯍꯥꯏꯗꯒꯤ ꯃꯤꯅ ꯆꯟꯈꯤꯕꯗꯨꯣ ꯃꯥꯅ ꯃꯈꯣꯡꯗ ꯈꯤꯇꯪ ꯊꯦꯡꯕꯗ ꯃꯥꯒꯤꯅꯦ ꯍꯥꯏꯈ꯭ꯔꯦ ꯑꯗꯨꯝ ꯑꯗꯨꯒꯨꯝꯕ ꯉꯥꯛꯇꯅꯦꯕ ꯑꯅꯝꯕꯗꯤ
ꯑꯩ ꯀꯩꯅꯣ ꯇꯧ ꯂꯩꯔꯦ ꯑꯁ ꯉꯥꯏꯈꯣ ꯑꯝꯔꯛ ꯖꯁ ꯑ ꯋꯥꯟ ꯁꯦꯀꯦꯟ ꯉꯥꯏꯈꯣ ꯑꯃ꯭ꯔꯛ ꯀꯣ ꯅꯪꯗꯤ ꯉꯥꯡꯉꯨ ꯌꯥꯏꯌꯦꯕ
ꯑꯣꯢ ꯑꯩꯅ ꯈꯜꯂꯤꯁꯤꯅ ꯍꯟꯗꯛꯇꯤ ꯖꯄꯥꯟ ꯁꯞꯄꯣꯔꯠ ꯇꯧꯔꯒꯦ ꯑꯗꯨꯒ ꯖꯄꯥꯟꯗꯣꯛ ꯑꯥ ꯑꯩꯗꯤ ꯉꯥꯡꯒꯦꯕ
ꯀꯣꯟ ꯇꯥꯗ꯭ꯔꯦ ꯁꯤꯁꯦ ꯃꯈꯣꯏ ꯃꯔꯨꯞ ꯃꯄꯥ ꯑꯃꯅ ꯀꯣꯜ ꯇꯧꯔꯛꯄ
ꯑꯣ ꯍꯜꯂꯣ
ꯍꯧꯖꯤꯛꯇꯤ ꯈꯔꯗꯤ ꯇꯥꯔꯦ
ꯑꯣ ꯇꯥꯔ ꯇꯥꯔꯕꯕ꯭ꯔꯣ
ꯇꯥꯔꯦ ꯇꯥꯔꯦ
ꯑꯥ ꯑꯥ ꯑꯦ ꯑꯗꯨꯝ ꯀꯩꯅꯣ ꯋꯥꯔꯜ ꯀꯞꯀꯤꯁꯨ ꯁꯥꯟꯅꯔꯦ ꯑꯗꯣ ꯍꯌꯦꯡꯗꯤ ꯖꯄꯥꯟ ꯄꯨꯟꯅ ꯁꯞꯄꯣꯔꯠ ꯇꯧꯃꯤꯟꯅꯔꯁꯦꯕ꯭ꯔꯣ ꯍꯖ꯭ꯔꯥ
ꯍꯥ ꯍꯥ
ꯑꯗꯨꯕꯨ ꯍꯟꯗꯛ ꯀ ꯀꯩꯅꯣ ꯀꯩꯀꯩ ꯇꯧꯔꯤꯒꯦ ꯀꯩꯀꯩ ꯍꯣꯠꯅꯔꯤꯒꯦ ꯍꯥꯏꯗꯤ ꯑ ꯒ꯭ꯔꯦꯖꯨꯑꯦꯁꯟ ꯂꯣꯏꯔꯕ ꯅꯠꯇ꯭ꯔꯒ ꯊꯕꯛꯀꯤ ꯊꯕꯛ ꯇꯧꯕ꯭ꯔꯥ ꯀꯩꯀꯩ ꯇꯧꯔꯤꯕꯒꯦ
ꯃꯥꯁꯇꯔꯗꯤ ꯂꯣꯏꯁꯤꯟꯈ꯭ꯔꯦ ꯑꯩꯗꯤ ꯑꯗꯨꯒ ꯑꯦꯛꯖꯥꯝ ꯑꯦꯛꯖꯝ ꯊꯥꯔꯤꯌꯦ ꯄ꯭ꯔꯥꯏꯚꯦꯠ ꯊꯕꯛ ꯇꯧꯅꯤꯡꯗꯕꯒꯤ ꯑꯗꯨꯝ ꯑꯦꯛꯖꯝ ꯑꯣꯏꯟ ꯊꯥꯔꯒꯦꯅ ꯂꯥꯁ ꯏꯌꯥꯔꯗꯤ ꯌꯧꯗꯤ ꯍꯧꯔꯦꯗ
ꯑꯦꯛꯖꯥꯝ ꯍꯥꯏꯔꯤꯁꯦ ꯁꯨꯝ ꯀꯩꯅꯣ ꯑꯦꯁ ꯑꯦꯁ ꯏꯒꯨꯝꯕꯔꯣ ꯅꯠꯇ꯭ꯔꯒ ꯌꯨ ꯄꯤ ꯑꯦꯁ ꯁꯤꯒꯤ
ꯕꯦꯡ ꯕꯦꯡꯀꯤꯡꯒꯤ ꯑꯩꯅ ꯌꯦꯡꯕ
ꯑꯣ ꯐꯩ ꯕꯦꯡꯀꯤꯡꯁꯨ ꯑꯩꯁꯨ ꯑꯩꯁꯨ ꯂꯥꯁ ꯏ꯭ꯌꯔ ꯒ꯭ꯔꯦꯖꯨꯋꯦꯁꯟ ꯂꯣꯏꯔꯦꯕꯀꯣ ꯑꯗꯨꯗ ꯒ꯭ꯔꯦꯖꯨꯋꯦꯠ ꯑꯩꯗꯤ ꯑꯦꯝ ꯑꯦ ꯇꯝꯊꯗ꯭ꯔꯦ ꯍꯥꯏꯗꯤ ꯑꯦꯝ ꯑꯦ ꯇꯝ ꯇꯝꯕꯕꯨꯗꯤ ꯌꯥꯕꯀꯣ ꯑꯩꯖꯨ ꯀꯩꯅꯣꯗ ꯂꯥꯁ ꯏꯌ꯭ꯔꯗꯣ ꯂꯥꯁ ꯌꯔꯗꯣ ꯒ꯭ꯔꯦꯖꯨꯑꯦꯁꯟ ꯀꯝꯄ꯭ꯂꯤꯠ ꯇꯧꯔꯦ ꯑꯗꯨꯒ ꯀꯩꯅꯣ ꯑꯦꯝ ꯌꯨꯗ ꯑꯩꯒꯤ ꯃꯄꯥꯟꯖꯦ ꯆꯠꯅꯤꯡꯗꯕꯀꯣ ꯐꯥꯏꯅꯥꯟꯁꯨ ꯈꯔ
ꯃꯅꯤꯄꯨꯔꯗ ꯂꯩꯔꯤꯕ꯭ꯔꯣ ꯃꯅꯤꯄꯨꯔꯗ ꯂꯩꯕ꯭ꯔꯣ ꯅꯠꯇ꯭ꯔꯒꯅ ꯃꯄꯥꯟꯗ ꯂꯩꯕ꯭ꯔꯣ
ꯑꯥ ꯑꯩ ꯍꯧꯖꯤꯛ ꯃꯅꯤꯄꯨꯔꯗ ꯂꯩ
ꯑꯣ
ꯑꯩ ꯆꯠꯇ꯭ꯔꯦ ꯍꯥꯏꯗꯤ ꯐꯪꯕꯗꯤ ꯐꯪꯉꯦꯕꯀꯣ ꯑꯩꯅ ꯁꯤ ꯌꯨ ꯇꯤ ꯊꯥꯕꯗꯣꯀꯣ ꯐꯪꯕꯨꯗꯤ ꯐꯪꯉꯦ ꯑꯗꯣ ꯑꯩꯅ ꯆꯠꯅꯤꯡꯗꯗꯅ ꯑꯦꯝ ꯌꯨꯗ ꯇꯧꯔꯁꯦꯔꯅ ꯈꯟꯕꯀꯣ ꯑꯩꯖꯦ ꯃꯄꯥꯟꯂꯝꯗ ꯆꯠꯄꯗ ꯁꯨꯝ ꯐꯥꯏꯅꯤꯟꯁꯤꯌꯦꯜ ꯄ꯭ꯔꯣꯕ꯭ꯂꯦꯝ ꯈꯔ ꯂꯩꯕꯒꯤ ꯑꯗꯨꯝ ꯑꯦꯝ ꯌꯨꯗ ꯇꯧꯔꯒꯦꯅ ꯈꯜꯂꯦ ꯑꯗꯣ ꯑꯦꯝ ꯌꯨꯗꯁꯨ ꯇꯧꯗ꯭ꯔꯦ ꯍꯥꯏꯗꯤ ꯀꯣꯟꯅ ꯑꯗꯨꯝ ꯈꯜꯂꯛꯄꯀꯣ ꯕꯤ ꯑꯦ ꯕꯤ ꯑꯦ ꯂꯣꯏꯔꯦ ꯑꯦꯝ ꯑꯦ ꯑꯩꯗꯤ ꯄꯤ ꯑꯩꯆ ꯗꯤꯁꯨ ꯇꯧꯔꯣꯏꯗꯅ ꯄꯤ ꯑꯩꯆ ꯗꯤꯁꯨ ꯇꯧꯔꯣꯏꯗꯕꯅꯤꯅ ꯑꯦꯝ ꯑꯦꯗ ꯑꯦꯝ ꯑꯦꯗ ꯇꯧꯔꯒ ꯀꯥꯟꯅꯕꯖꯨ ꯈꯔ ꯋꯥꯠꯄ ꯑꯩꯒꯤ ꯑꯩꯅ ꯀꯝꯄꯤꯇꯤꯇꯤꯞ ꯑꯦꯛꯖꯥꯝꯗ ꯈꯔ ꯋꯥꯈꯟꯖꯦ ꯈꯔ ꯂꯩꯖꯕꯀꯣ
ꯎꯝ
ꯑꯗꯨꯗ ꯑꯗꯨꯝ ꯀꯝꯄꯤꯇꯤꯇꯤꯞꯇ ꯑꯣꯏꯅ ꯆꯪꯉꯒꯦꯗꯅ ꯕꯤ ꯑꯦ ꯂꯣꯏꯔꯒ ꯑꯗꯨꯝ ꯑꯩꯅ ꯍꯧꯖꯤꯛ ꯇꯧꯔꯤꯖꯦ ꯑꯦꯁ ꯑꯦꯁ ꯁꯤꯗ ꯈꯔ ꯐꯣꯀ꯭ꯁ ꯇꯧꯒꯦꯅ ꯈꯜꯂꯦ
ꯂꯥꯁ ꯏꯌꯥꯔꯗꯤ ꯊꯥꯕ꯭ꯔꯣ ꯂꯥꯁ ꯌꯥꯔꯒꯤꯗꯣ
ꯂꯥꯁ ꯏꯌꯥꯔ ꯊꯥꯗ꯭ꯔꯦ ꯍꯟꯗꯛꯅ ꯐ꯭ꯔꯁ ꯑꯣꯏꯗꯣꯏꯅꯤ ꯑꯩꯖꯦ ꯂꯥꯁ ꯌ꯭ꯔꯖꯦ ꯊꯥꯒꯦ ꯇꯧꯕꯗꯣ ꯃꯇꯝꯗ ꯍꯦꯟꯒ꯭ꯔꯕꯀꯣ ꯑꯩꯅ ꯑꯥ ꯀꯩꯅꯣꯕꯨꯗꯤ ꯑꯦꯝ ꯇꯤ ꯑꯦꯁ ꯑꯦꯝ ꯇꯤ ꯑꯦꯁꯇ ꯑꯦꯝ ꯇꯤ ꯑꯦꯁꯄꯨꯗꯤ ꯊꯥꯎꯍꯧꯋꯦ ꯑꯗꯣ ꯑꯇꯣꯞꯄꯗꯤ ꯊꯥꯗ꯭ꯔꯦ ꯑꯦꯝ ꯇꯤ ꯑꯦꯁ ꯇꯨꯁꯨ ꯑꯩꯅ ꯀꯣꯆꯤꯡ ꯑꯍꯥꯟꯕ ꯍꯧꯕꯅꯤꯅ ꯑꯝꯇ ꯒ꯭ꯌꯥꯟ ꯇꯥꯗ꯭ꯔꯦꯅꯀꯣ ꯑꯗꯨꯗꯒꯤ ꯃꯥꯛꯇꯨꯖꯨ ꯍꯣꯏ ꯂꯥꯁ ꯌꯔꯕꯨꯗ ꯑꯦꯛꯁꯄꯤꯔꯤꯌꯦꯟꯁꯀꯤ ꯑꯣꯏꯅ ꯊꯥꯔꯦ ꯑꯗꯣ ꯍꯟꯗꯛꯇꯤ ꯁꯤꯔꯤꯌ꯭ꯁ ꯑꯣꯏꯅ ꯊꯥꯒꯦꯅ ꯈꯜꯂꯦ
ꯎꯝ ꯇꯧꯗꯧꯅꯤ ꯇꯧꯗꯧꯅꯤ ꯗꯥꯎ ꯗꯥꯎꯒꯨꯝꯕꯅꯤ ꯑꯗꯨꯕꯨ ꯂꯥꯏꯔꯤꯛ ꯈꯔ ꯍꯦꯟꯅ ꯄꯥꯗꯤ ꯗꯥꯎ ꯑꯗꯨꯝ
ꯃꯥꯅꯦ ꯃꯥꯅꯦ ꯎꯝ ꯀꯝꯄꯤꯇꯤꯇꯤꯞ ꯑꯦꯛꯖꯥꯝꯁꯨ ꯗꯥꯎꯅꯦ ꯀꯣ
ꯍꯣꯏ ꯑꯗꯨꯝ ꯗꯥꯎꯁꯨ ꯌꯥꯎꯕꯅꯦ ꯑꯗꯨꯝ
ꯍꯥꯏꯗꯤ ꯁꯕꯦꯟꯇꯤ ꯄꯔꯁꯦꯟ ꯍꯥꯔꯠꯋꯔꯛ ꯑꯦꯟ ꯑꯗꯨꯒ ꯁꯕꯦꯟꯇꯤ ꯄꯔꯁꯦꯟ ꯍꯥꯔꯗꯋꯔꯛ ꯅꯦ ꯑꯗꯨꯒ ꯊꯥꯔꯇꯤ ꯄꯥꯔꯁꯦꯟꯁꯦ ꯑꯗꯨꯝ ꯀꯩꯅꯣ ꯑꯣꯏꯗꯣꯏꯅꯦꯕ ꯂꯛ ꯑꯣꯏꯗꯣꯏꯅꯦꯕ ꯍꯥꯏꯗꯤ ꯅꯪꯅ ꯄꯥꯔꯝꯕꯗꯣ ꯂꯥꯛꯇ꯭ꯔꯒꯗꯤ ꯑꯗꯨꯒꯨꯝꯕꯗꯣ
ꯍꯣꯏ ꯍꯣꯏ ꯂꯥꯛꯇꯕ ꯑꯗꯨꯅꯤ ꯂꯥꯁ ꯏꯌꯥꯔ ꯑꯩ ꯀꯩꯅꯣꯃꯥꯒꯤ ꯊꯥꯕꯅꯦꯕ ꯑꯥꯏ ꯕꯤ ꯄꯤ ꯑꯦꯁ ꯑꯦꯁꯣꯒꯤ
ꯑꯥ
ꯚꯦꯀꯦꯟꯁꯤ ꯃꯣꯏꯅ ꯆꯍꯨꯝ ꯌꯥꯡꯈꯩ ꯊꯣꯛꯄꯅꯦꯕ ꯐꯥꯔꯁꯇ ꯀꯩꯅꯣꯃ ꯅꯣꯇꯤꯐꯤꯀꯦꯁꯟꯗ ꯑꯗꯣ ꯄ꯭ꯔꯤꯂꯤꯝꯁ ꯊꯥꯔꯒ ꯆꯥꯅꯤꯌꯥꯡ ꯑꯗꯩ ꯃꯣꯏꯅ ꯂꯧꯊꯣꯛꯈ꯭ꯔꯕ ꯍꯥꯏꯇꯥꯔꯦ ꯑꯗꯨꯗꯒꯤ ꯚꯦꯀꯦꯟꯁꯤ ꯆꯥꯝꯃ ꯈꯛꯇ ꯂꯦꯝꯃꯦ ꯑꯩꯁꯨ ꯀ꯭ꯋꯥꯂꯤꯐꯥꯏꯤꯡ ꯈꯛꯇꯅꯤꯅ ꯃꯣꯏ ꯑꯗꯨꯗꯤ ꯃꯦꯔꯤꯠ ꯂꯤꯁꯀꯨꯝꯕ ꯀꯔꯤꯕ ꯔꯦꯡꯀꯤꯡꯒꯨꯝꯕ ꯌꯦꯡꯗꯦꯗꯅ ꯃꯗꯨꯒꯤꯗꯃꯛꯇ ꯑꯩꯅ ꯃꯔꯥꯛ ꯇꯪꯈꯥꯏ ꯍꯦꯟꯅ ꯇꯠꯈꯤꯕꯅꯤꯅ ꯄ꯭ꯔꯤꯂꯤꯝꯁꯇꯣ ꯃꯣꯏꯅ ꯃꯗꯨ ꯃꯃꯥꯡꯗꯒꯤ ꯀꯩꯅꯣꯃ ꯁꯤꯠꯇꯨ ꯌꯥꯝ ꯗꯦꯗꯤ ꯌꯥꯝꯗꯦ ꯍꯥꯏꯕ ꯌꯥꯕ ꯃꯣꯏꯅ ꯆꯍꯨꯝ ꯌꯥꯡꯈꯩꯗꯒꯤ ꯆꯥꯝꯃꯥ ꯈꯛꯇ ꯑꯣꯟꯈ꯭ꯔꯕꯅꯤꯅ ꯑꯗꯨꯗꯒꯤ ꯇꯠꯈꯤꯕꯅꯤꯅꯦ
ꯕꯦꯡꯀꯤꯡ ꯕꯦꯡꯀꯤꯡꯗꯤ ꯑꯁ ꯂꯨꯗꯤ ꯂꯨꯑꯦ
ꯂꯨꯕꯗꯤ ꯂꯨꯋꯦ ꯍꯣꯏ
ꯍꯣꯏ ꯑꯦꯁ ꯑꯦꯁ ꯁꯤꯒ ꯍꯥꯏꯔꯗꯤ ꯕꯦꯡꯀꯤꯡꯅ ꯂꯨꯕ ꯍꯦꯜꯂꯦꯕꯀꯣ
ꯎꯝ
ꯑꯩꯁꯨ ꯑ ꯀꯩꯅꯣ ꯀꯣꯆꯤꯡꯒꯨꯝꯕꯗ ꯃꯣꯛ ꯇꯦꯁ ꯈꯔ ꯌꯥꯎꯕꯗꯣ ꯃꯣꯛ ꯇꯦꯁꯁꯨ ꯌꯥꯎꯕꯗꯣ ꯑ ꯀꯩꯅꯣꯒꯤ ꯕꯦꯡꯀꯤꯡꯒꯤ ꯃꯣꯛꯇꯦꯁ ꯌꯥꯎꯕꯗꯣ ꯑꯁ ꯑꯦꯁ ꯑꯦꯁ ꯁꯤꯒ ꯍꯥꯏꯔꯗꯤ ꯑꯁ ꯕꯦꯡꯀꯤꯡꯅ ꯌꯥꯝ ꯊꯤ ꯂꯨꯋꯦ
ꯔꯤꯖꯅꯤꯡ ꯔꯤꯖꯅꯤꯡꯁꯨ ꯈꯔ ꯂꯨꯕ ꯀ꯭ꯋꯥꯟꯁ ꯔꯤꯖꯅꯤꯡ ꯑꯗꯨꯝ ꯂꯨꯏꯗ ꯏꯪꯂꯤꯁꯇꯤ ꯃꯅꯥꯏ ꯍꯥꯏꯕ ꯌꯥꯏ
ꯏꯪꯪꯂꯤꯁ ꯁꯤ ꯃꯥꯟꯅꯩ ꯍꯣꯏ ꯏꯪꯂꯤꯁꯁꯤ ꯈꯔ ꯈꯔ ꯑꯗꯨꯝ ꯃꯥꯟꯅꯩꯌꯦ ꯑꯗꯣ ꯀ꯭ꯋꯥꯟꯒ ꯔꯤꯖꯅꯤꯡꯗꯤ ꯑꯩꯁꯨ ꯂꯨꯋꯦ
ꯎꯝ
ꯑꯣ ꯑꯩꯁꯨ ꯀꯩꯅꯣ ꯃꯥꯁꯇꯔꯗꯤ ꯏꯝꯐꯥꯜꯗ ꯇꯝꯂꯝꯝꯕꯅꯦ ꯑꯦꯝ ꯕꯤ ꯑꯦ ꯇꯧꯔꯝꯕꯅꯦꯕ ꯃꯗꯨꯗꯒꯤ ꯑꯦꯛꯖꯥꯝ ꯑꯗꯨꯅꯦ ꯑꯩ ꯑꯦꯝ ꯕꯤ ꯑꯦꯒꯤꯁꯨ ꯑꯦꯛꯖꯥꯝ ꯌꯥꯝ ꯊꯥꯔꯤꯕꯅꯦ ꯍꯟꯗꯛꯁꯦ
ꯑꯦꯝ ꯕꯤ ꯑꯦꯒꯤꯁꯨ ꯑꯣ ꯑꯗꯨ ꯑ ꯑꯗꯨ ꯑꯗꯨꯁꯨ ꯐꯩꯌꯦ ꯕ꯭ꯔꯣꯗꯤ ꯍꯥꯏꯗꯤ ꯑ ꯑꯅꯤ ꯑꯅꯤ ꯑꯅꯤ ꯑꯗꯨꯝ ꯊꯥꯕ ꯌꯥꯔꯦꯗꯅꯀꯣ ꯑꯃ ꯍꯣꯏ ꯍꯟꯗꯛ ꯑꯁ ꯃꯅꯤꯄꯨꯔꯤ ꯃꯅꯤꯄꯨꯔꯒꯤ ꯊꯕꯛ ꯀꯧꯕꯁꯦ ꯑꯩ ꯇꯧ ꯍꯥꯏꯗꯤ ꯃꯅꯤꯄꯨꯔꯗ ꯑꯩꯈꯣꯏ ꯃꯅꯤꯄꯨꯔꯗꯕꯨꯗꯤ ꯂꯩꯗꯤ ꯂꯩꯅꯤꯡꯉꯦꯗꯅꯀꯣ ꯃꯄꯥꯟ ꯁꯦꯟꯇ꯭ꯔꯦꯜꯒꯤꯗꯤ ꯃꯄꯥꯟ ꯂꯝꯗ ꯆꯠꯂꯅꯤ ꯃꯅꯤꯄꯨꯔꯗꯕꯨꯗꯤ ꯂꯩꯗꯤ ꯂꯩꯅꯤꯡꯉꯦ ꯑꯗꯣ ꯃꯣꯏ ꯃꯣꯏ ꯃꯅꯤꯄꯨꯔꯒꯤꯁꯦ ꯈꯔ ꯀꯠꯇꯨ ꯀꯥꯔꯟ ꯇꯧꯕꯀꯣ ꯃꯌꯥꯏꯗ
ꯎꯝ
ꯑꯗꯨꯒ ꯑꯗꯨꯗ ꯇꯟꯕ
ꯂꯥꯁ ꯌꯥꯔꯗꯣ ꯑꯩ ꯀꯩꯅꯣꯃ ꯆꯠꯂꯝꯕꯅꯦ ꯍꯧꯖꯤꯛ ꯑ ꯗꯦꯜꯂꯤꯗ ꯂꯩꯔꯝꯕꯅꯦꯕ ꯑꯗꯣ
ꯑꯣ
ꯑꯗꯨꯗ ꯂꯩꯔꯝꯕꯗꯣ ꯈꯔ ꯅꯨꯡꯉꯥꯏꯇꯕ ꯍꯥꯏꯇꯥꯔꯦ ꯌꯨꯝꯁꯨ ꯈꯔ ꯂꯥꯞꯄ ꯑꯗꯨꯒ ꯂꯥꯏꯔꯤꯛ ꯄꯥꯕꯁꯨ ꯒꯨꯍꯥꯇꯤꯗ ꯂꯩꯕ ꯌꯥꯏꯅꯦ ꯑꯩ ꯁꯤꯗ ꯍꯜꯂꯛꯄꯅꯤꯅꯦ ꯑꯗꯣ ꯍꯧꯖꯤꯛꯇꯤ ꯌꯨꯝꯗꯗꯤ ꯍꯜꯂꯔꯣꯏ ꯑꯗꯨꯝ ꯁꯤꯗꯒꯤ ꯊꯥꯔꯒ ꯑꯦꯛꯖꯥꯝ ꯐꯥꯎꯗ꯭ꯔꯤ ꯐꯥꯎ ꯂꯩꯔꯅꯤ
ꯑꯣ ꯕ꯭ꯔꯣꯗꯤ ꯃꯄꯥꯟꯗ ꯂꯩꯕ꯭ꯔꯥ ꯍꯧꯖꯤꯛ
ꯍꯣꯏ ꯑꯩ ꯍꯣꯏ ꯂꯥꯁ ꯌꯥꯔꯗꯒꯤ ꯃꯃꯥꯡ ꯆꯍꯤꯗꯒꯤ ꯂꯩꯒ ꯍꯧꯖꯤꯛꯁꯨ ꯂꯩꯔꯤ
ꯍꯥꯏꯗꯤ ꯐꯩꯌꯦ ꯑꯗꯨꯝ ꯕ꯭ꯔꯣꯅ ꯑꯗꯨꯝ ꯍꯣꯠꯅꯕ ꯀꯜꯂꯤꯗꯣꯀꯣ ꯍꯣꯠꯅꯕ ꯀꯜꯂꯒ ꯑꯩꯈꯣꯏꯒꯤ ꯀꯩꯅꯣꯁꯨ ꯊꯝ ꯆꯈꯠ ꯅꯕ ꯀꯣ
ꯎꯝ
ꯐꯩꯌꯦ ꯐꯩꯌꯦ ꯃꯤꯅ ꯍꯦꯟꯕ ꯌꯥꯗꯦ ꯊꯕꯛ ꯅꯠꯇ꯭ꯔꯥ ꯃꯤ ꯑꯇꯩꯁꯨ ꯃꯤ ꯑꯇꯩꯁꯨ ꯌꯥꯝ ꯍꯣꯠꯅꯔꯤ ꯑꯩꯈꯣꯏꯁꯨ ꯍꯣꯠꯅꯁꯦ ꯑꯗꯨꯅꯤ
ꯑꯗꯨꯅꯦ ꯑꯗꯨꯅꯦ ꯃꯤꯁꯦ ꯑꯁ ꯆꯍꯤ ꯆꯍꯤꯒꯤ ꯑꯦꯛꯖꯥꯝ ꯊꯥꯕ ꯃꯤꯁꯦ ꯐꯥꯒꯤ ꯅꯠꯇ꯭ꯔꯦꯅꯦ
ꯑꯣ ꯃꯥꯅꯦ ꯃꯥꯅꯦ
ꯁꯔꯀꯥꯔ ꯁꯔꯀꯥꯔꯅ ꯊꯕꯛꯁꯨ